ꯍꯥꯎ ꯇꯥꯏꯌꯦ
ꯇꯥꯏꯌꯦ ꯇꯥꯏꯌꯦ ꯀꯩ ꯂꯩꯔꯒꯦ ꯏꯊ ꯃꯊꯖꯗꯅ ꯐꯣꯟꯒ ꯇꯧꯁꯟꯕꯤꯔꯛꯏꯁꯤꯕꯣ
ꯑꯁ ꯑꯩꯁꯦ ꯄ꯭ꯔꯣꯕ꯭ꯂꯦꯝ ꯑꯃ ꯅꯪꯒ ꯈꯟꯅꯗ ꯌꯥꯗꯕ ꯄ꯭ꯔꯣꯕ꯭ꯂꯦꯝ ꯑꯃ ꯁꯨꯝ ꯂꯩꯔꯤꯅꯦ ꯑꯩꯁꯦ ꯍꯟꯗꯛꯁꯦ ꯕꯤꯖꯤꯅꯦꯁ ꯑꯃ ꯁꯨꯝ ꯏꯁꯇꯥꯔꯠ ꯇꯧꯒꯦ ꯇꯧꯕꯅꯦꯕꯀꯣ ꯑ ꯁꯤ ꯃꯐꯝꯐꯝ ꯆꯒ ꯁꯦ ꯀꯔꯝꯕ ꯖꯒꯥꯗ ꯊꯧꯒꯗꯕꯅꯣꯁꯨ ꯑꯩ ꯈꯪꯗ꯭ꯔꯕ ꯑꯗꯨꯅ ꯅꯪꯒ ꯁꯨꯝ ꯈꯟꯅꯔꯒ ꯍꯥꯏꯇꯥꯔꯦ ꯋꯥꯈꯜ ꯊꯣꯛꯄ꯭ꯔꯥꯅ ꯑꯗꯨꯒꯤꯅꯤꯗ ꯑꯩꯅ ꯐꯣꯟ ꯇꯧꯔꯛꯏꯁꯦ ꯑꯦ ꯍꯜꯂꯣ ꯑꯥ ꯚꯥꯏ ꯍꯧꯖꯤꯛ ꯊꯕꯛ ꯆꯤꯟ
ꯑꯣ ꯑꯩꯁꯦ ꯊꯣꯏꯗꯣꯛ ꯐꯥꯎꯕꯨꯗꯤ ꯆꯤꯟꯗꯦ ꯑꯗꯣ ꯑꯩꯁꯦ ꯉꯁꯤꯁꯦ ꯏꯁ ꯁꯥꯥꯁꯦ ꯈꯤꯇꯪ ꯅꯨꯡꯉꯥꯏꯇꯕ ꯑꯗꯨꯗꯨꯅ ꯁꯨꯝ ꯄꯣꯊꯥꯔꯒ ꯂꯩꯔꯝꯃꯤꯅꯦ ꯑꯗꯣ ꯃꯔꯨꯞꯀꯤꯕꯨ ꯀꯩꯅꯣ
ꯑꯣꯀꯦ ꯑꯗꯨ ꯑꯣꯏ ꯇꯥꯔꯒꯗꯤ ꯚꯥꯏ ꯑꯩ ꯑꯗꯨꯝ ꯑꯩ ꯍꯥꯏꯔꯛꯑꯒꯦ ꯃꯔꯨꯞꯅ ꯑꯗꯨꯝ ꯍꯥꯏꯐꯦꯠ ꯇꯥꯔꯣꯕꯀꯣ ꯃꯔꯛꯇ ꯁꯨꯝ ꯃꯔꯨꯞꯀꯤ ꯑꯣꯏꯕ ꯑꯣꯄꯤꯅꯤꯌꯟ ꯑꯥꯏꯗꯤꯌꯥꯗꯣ ꯑꯗꯨꯝ ꯌꯥꯝ ꯀꯟꯅ ꯅꯠꯇ꯭ꯔꯒꯁꯨ ꯆꯥꯎꯔꯛꯄ ꯑꯃꯗꯤ ꯁꯨꯝ ꯍꯥꯏꯔꯛꯎꯕꯀꯣ
ꯑ ꯍꯣꯏ ꯍꯣꯏ ꯌꯥꯏꯌꯦ ꯌꯥꯏꯌꯦ ꯑꯗꯨꯝ ꯍꯥꯏꯕꯤꯔꯛꯑꯣ
ꯑꯩꯈꯣꯏꯒꯤ ꯑꯥ ꯊꯣꯡꯒꯥꯟꯗꯣ
ꯑꯥ
ꯑꯩꯈꯣꯏꯒꯤ ꯊꯣꯡꯒꯥꯟꯁꯤꯗ ꯂꯝ ꯖꯒꯥ ꯃꯇꯦꯛ ꯈꯔ ꯍꯥꯡꯉꯤꯗꯅ
ꯑꯥꯎ
ꯒꯤ ꯑꯍꯥꯡꯕ ꯃꯇꯦꯛꯁꯤꯗ ꯑꯩꯁꯦ ꯗꯨꯀꯥꯟ ꯑꯃ ꯁꯨꯝ ꯆꯂꯥꯏꯁꯤꯔꯥꯅ ꯁꯨꯝ ꯈꯟꯕ ꯍꯥꯏꯗꯤ ꯑꯩꯅ ꯇꯝꯃꯨꯔꯤꯕ ꯕꯤ ꯐꯥꯝꯁꯦ ꯑꯦꯄ꯭ꯂꯥꯏ ꯇꯧꯕꯅ ꯍꯥꯏ ꯇꯔꯦ ꯍꯥꯏꯗꯤ ꯇꯝꯁꯤꯜꯂꯨꯕꯅꯤꯅ ꯍꯧꯖꯤꯛꯀꯥꯟꯗꯤ ꯄꯩꯁꯥ ꯊꯣꯛꯐꯝꯁꯨ ꯊꯤꯔꯛꯑꯦ ꯄꯩꯁꯥꯁꯨ ꯋꯥꯔꯦ ꯌꯨꯝꯗ ꯁꯨꯝ ꯃꯅꯤꯒꯤ ꯗꯤꯐꯦꯟꯁ ꯁꯨꯝ ꯇꯧ ꯂꯩꯕꯗꯣ ꯑꯩꯁꯨ ꯁꯨꯝ ꯏꯀꯥꯏꯔꯛꯄ ꯍꯥꯏꯇꯥꯔꯦ ꯑꯗꯨꯅ ꯑꯩꯅ ꯇꯝꯃꯨꯔꯤꯕ ꯕ ꯏꯍꯩꯁꯤꯡꯁꯤ ꯈꯖꯤꯛꯇꯪ ꯑꯣꯏ ꯇꯥꯔꯒꯁꯨ ꯑꯦꯛꯁꯄ꯭ꯂꯦꯟ ꯍꯥꯏꯗꯤ ꯁꯤꯖꯤꯟꯅꯔꯒ ꯍꯥꯏꯇꯥꯔꯦ ꯏꯁꯥꯒꯤ ꯏꯔꯟ ꯑꯃꯁꯨ ꯁꯨꯝꯅꯤꯡ ꯇꯥꯅꯤꯡꯕ ꯍꯥꯏꯇꯥꯔꯦ ꯑꯗꯨꯗ ꯑꯩꯅ ꯈꯜꯂꯤꯁꯦ ꯑꯩꯈꯣꯏꯒꯤ ꯊꯣꯒꯥꯟꯁꯦ ꯁꯤꯗꯩꯗ ꯍꯥꯏꯗꯤ ꯍꯥꯏꯋꯦ ꯃꯌꯥꯁꯨ ꯑꯣꯏꯕꯅꯤꯅ ꯑꯈꯣꯏ ꯒꯤ ꯊꯣꯉꯥꯟ ꯃꯄꯥꯁꯤꯗ ꯑꯩꯅ ꯗꯨꯀꯥꯟ ꯑꯃꯁꯨꯡ ꯇꯦꯛ ꯇꯦꯛ ꯍꯧꯒꯠꯂꯁꯤꯔꯅ ꯈꯟꯕ ꯑꯍꯥꯟꯕꯒꯤ ꯄꯣꯠꯆꯩꯁꯤꯅ ꯑꯗꯨꯝ ꯑꯩꯒꯤ ꯏꯃꯥꯟꯅꯕ ꯈꯔ ꯂꯩꯌꯦꯕꯀꯣ ꯃꯦꯗꯤꯁꯤꯟꯒꯤꯗ ꯃꯦꯗꯤꯁꯤꯟ ꯗꯤꯄꯥꯔꯠꯃꯦꯟꯗ ꯂꯩꯕ ꯑꯃꯣꯏꯅ ꯑꯗꯨꯒꯤꯗꯤꯚꯥꯏ ꯅꯪ ꯅꯪ ꯅꯕꯨ ꯇꯧꯒꯦ ꯍꯥꯏ ꯇꯔꯗꯤ ꯑꯗꯨꯝ ꯊꯥꯔꯇꯤ ꯄ꯭ꯔꯁꯦꯟ ꯑꯣꯐ꯭ꯔꯄꯤꯊꯣꯛ ꯀꯦꯈꯣꯠꯀꯦ ꯚꯥꯏꯒꯤꯕꯨ ꯕꯨ ꯀꯩꯅꯣꯅꯦ ꯚꯥꯏꯅꯕꯨ ꯑꯩꯈꯣꯏ ꯚꯥꯏ ꯅꯪꯅ ꯇꯝꯃꯤ ꯄꯣꯠꯇꯣ ꯁꯤꯖꯤꯟꯅꯗꯦ ꯇꯧꯗꯦꯅ ꯆꯩꯔꯛꯑꯦꯕ ꯑꯣ ꯑꯗꯣ ꯑꯩꯁꯨ ꯍꯧꯖꯤꯛꯇ ꯑꯩ ꯍꯟꯗꯛꯁꯦ ꯃꯔꯨꯞ ꯑꯃ ꯐꯥꯎ ꯂꯧꯒꯗꯕ ꯂꯩꯕ ꯍꯥꯏꯇꯥꯔꯦ ꯃꯤꯕꯨꯗꯤ ꯌꯥꯝꯕ ꯅꯠꯇꯦ ꯑꯗꯨꯝ ꯑꯃ ꯇꯔꯥꯃꯨꯛ ꯇꯥꯕ ꯍꯥꯏ ꯍꯥꯏꯇꯥꯔꯦ ꯑꯗꯣ ꯁꯤꯒꯤ ꯇꯥꯁꯤꯅ ꯑꯗꯨꯝ ꯃꯉꯥ ꯑꯃ ꯏꯟꯚꯦꯁ ꯇꯧꯊꯣꯛꯑꯒ ꯃꯉꯥ ꯅꯩ ꯑꯥ ꯁꯦꯚꯤꯡꯒꯨꯝꯕꯗ ꯊꯝꯒ꯭ꯔꯥꯒꯦꯅ ꯈꯟꯕ ꯍꯥꯏꯇꯥꯔꯦ ꯃꯥ ꯃꯉꯥꯁꯦ ꯍꯥꯏꯗꯤ ꯑꯩꯈꯣꯏꯒꯤ ꯊꯣꯡꯒꯥꯥꯟ ꯃꯇꯦꯛꯇꯣ ꯍꯥꯟꯅꯒꯤꯁꯨ ꯑꯩꯈꯣꯏ ꯀꯥ ꯕꯔꯥ ꯁꯨꯝ ꯂꯩꯗꯅꯀꯣ ꯀꯥ ꯕꯔꯥ ꯁꯥꯟꯗꯣꯛꯄ ꯑꯗꯣ ꯍꯧꯖꯤꯛꯀꯥꯟ ꯃꯤ ꯍꯥꯡꯉꯤꯉꯤꯕ ꯑꯗꯨꯏ ꯀꯥꯗꯨ ꯑꯗ ꯑꯩꯁꯦ ꯍꯦꯛꯇ ꯐꯝꯖꯤꯜꯂꯁꯤꯔꯅ ꯈꯟꯕ ꯍꯥꯏꯇꯥꯔꯦ ꯐꯥꯝꯖꯤꯜꯂꯒ ꯁꯨꯝ ꯂꯩꯀꯥꯏꯁꯤꯗ ꯑꯩꯈꯣꯏ ꯁ꯭ꯋꯥꯏ ꯑꯦꯔꯤꯌꯥꯗ ꯐꯥꯔꯝ ꯐꯥꯔꯝ ꯍꯣꯁꯄꯤꯇꯥꯜꯁꯨ ꯀ꯭ꯂꯤꯅꯤꯛ ꯈꯔ ꯑꯗꯨꯝ ꯍꯧꯒꯠꯂꯛꯏꯕ ꯂꯩꯈꯠꯂꯛꯏꯕꯀꯣ ꯑꯗꯨꯅ ꯂꯩꯔꯤꯕꯥ ꯖꯤꯖꯥꯢꯟ ꯍꯥꯏꯇꯥꯔꯦ ꯀ꯭ꯂꯅꯤꯛ ꯑꯃꯒ ꯂꯤꯡ ꯂꯩꯅꯍꯜꯂꯒ ꯍꯥꯏꯇꯥꯔꯦ ꯑꯩꯒꯤ ꯑꯥ ꯏꯁꯇꯥꯔꯠ ꯑꯞꯁꯦ ꯍꯧꯖꯤꯜꯂꯁꯤꯔꯅ ꯁꯨꯝ ꯈꯟꯕ ꯍꯥꯏꯗꯤ ꯑꯩꯈꯣꯢ ꯁ꯭ꯋꯥꯢꯗꯗꯤ ꯆꯥꯡꯁꯨ ꯑꯗꯨꯝ ꯈꯔ ꯈꯔꯗꯤ ꯑꯗꯨꯝ ꯋꯥꯠꯂꯦꯕꯀꯣ ꯍꯥꯏꯗꯤ ꯍꯤꯗꯥꯛꯁꯦ ꯁꯨꯕꯣꯏ ꯁꯨꯗꯕꯣꯏ ꯑꯗꯨꯝ ꯂꯣꯏ ꯂꯩꯅꯕ ꯍꯥꯏ ꯇꯔꯦ ꯑꯗꯨꯗ ꯑꯩꯅ ꯃꯄꯨꯝ ꯑꯣꯏꯅ ꯇꯧꯅꯤꯡꯉꯤ ꯄꯣꯠꯁꯤꯅ ꯑꯩ ꯉꯁꯥꯏꯒꯤ ꯑꯩꯒꯤ ꯏꯃꯥꯟꯅꯕꯁꯤꯡꯁꯤꯗꯒꯤ ꯍꯥꯏ ꯇꯔꯦ ꯃꯣꯏꯒ ꯀꯟꯇꯦꯛ ꯂꯧꯅꯔꯒ ꯌꯥꯝꯅ ꯐꯕ ꯄ꯭ꯔꯗꯛ ꯀ꯭ꯋꯥꯂꯤꯇꯤ ꯂꯩꯕ ꯍꯥꯏ ꯇꯥꯔꯦ ꯑꯗꯨꯝꯕ ꯄꯣꯠꯁꯛꯁꯤꯡꯁꯦ ꯑꯩꯅ ꯃꯄꯥꯟꯂꯣꯝꯗꯒꯤ ꯆꯦꯜꯂꯒ ꯍꯧꯔꯁꯤꯔꯅ ꯁꯨꯝ ꯈꯟꯕ ꯁꯤꯗꯩꯗ ꯃꯔꯨꯞꯀꯤ ꯑꯣꯏꯕ ꯑꯣꯄꯤꯅꯤꯌꯟ ꯑꯃꯗꯤ ꯑꯃꯨꯛꯇꯪ ꯐꯣꯡꯗꯣꯛꯄꯤꯔꯝꯃꯨꯅꯦ ꯃꯔꯨꯞ
ꯑ ꯍꯣꯏ ꯍꯣꯏ ꯑꯗꯨ ꯃꯔꯨꯞꯅ ꯍꯥꯏꯕꯤꯈꯤ ꯁꯤꯡꯁꯦ ꯁꯦ ꯍꯥꯏꯗꯤ ꯃꯔꯨꯝꯅ ꯍꯟꯇꯛ ꯍꯧꯒꯗꯣꯔꯤꯁꯦ ꯑꯦ ꯌꯥꯝꯅ ꯈꯨꯗꯣꯡ ꯆꯥꯕ ꯐꯪꯍꯧꯕ ꯍꯥꯏꯗꯤ ꯑꯃꯗꯤ ꯑꯣꯏꯔꯅꯤꯕ ꯍꯥꯏꯕꯗꯤ ꯃꯔꯨꯞꯍꯣꯏꯒꯤꯗꯤ ꯍꯥꯏꯋꯦꯒꯁꯨ ꯑꯗꯨꯝ ꯅꯛꯅꯔꯕꯅꯤꯅ ꯍꯥꯏꯕꯗꯤ ꯑ ꯄꯣꯠꯁꯦ ꯁꯤꯠꯄ ꯁꯤꯠꯇ ꯄꯥ ꯍꯥꯏꯕꯒꯤ ꯑꯋꯥꯕꯁꯤꯗꯤ ꯀꯌꯥ ꯂꯩꯔꯔꯣꯏ ꯍꯥꯏꯖꯔꯤ ꯕ ꯑꯥ ꯑꯗꯒꯤ ꯑꯗꯨꯒꯤ ꯃꯊꯛꯇ ꯍꯥꯏꯗꯤ ꯃꯔꯨꯞꯀꯤ ꯉꯁꯥꯏ ꯃꯔꯨꯞ ꯈꯪꯅꯕ ꯈꯔ ꯂꯩ ꯑꯗꯨꯅ ꯑꯩꯈꯣꯏ ꯐꯤꯐꯇꯤ ꯄꯥꯔꯁꯦꯟ ꯗꯥ ꯐꯤꯐꯇꯤ ꯄꯔꯁꯦꯟ ꯍꯥꯏꯁꯦ ꯍꯥꯏꯗꯤ ꯇꯪꯈꯥꯏꯗ ꯇꯪꯈꯥꯏ ꯃꯃꯜꯁꯦ ꯍꯟꯊꯔꯛ ꯗꯣꯏꯅꯦ ꯍꯥꯏꯇꯥꯔꯦ ꯑꯗꯨꯅ ꯑꯗꯒꯤ ꯐꯥꯔꯃꯥꯁꯤꯒꯤ ꯄꯣꯠ ꯑꯁꯤꯗꯤ ꯍꯥꯏꯗꯤ ꯃꯣꯏꯗꯤ ꯃꯥꯡꯖꯕ ꯂꯩꯇꯦ ꯍꯥꯏꯇꯥꯔꯦ ꯑꯗꯨꯗꯨꯅ ꯚꯥꯏꯅ ꯇꯝꯃꯨꯔꯤꯕ ꯀꯩꯅꯣꯁꯤꯒ ꯀꯣꯔꯁꯁꯤꯒ ꯍꯥꯏꯗꯤ ꯌꯥꯝꯅ ꯃꯥꯏꯅ ꯄꯨꯊꯣꯛꯄꯤꯔꯛꯏ ꯕꯥ ꯍꯥꯏꯗꯤ ꯗꯨꯀꯥꯟ ꯑꯃ ꯁꯥꯔꯒ ꯐꯪꯒꯦꯅ ꯍꯥꯏꯕꯤꯔꯤꯁꯦ ꯁꯤ ꯑꯩꯒꯤ ꯋꯥꯈꯜꯂꯣꯟꯗ ꯍꯥꯏꯗꯤ ꯌꯥꯝ ꯐꯩꯅ ꯈꯜꯂꯦ ꯑꯗꯣ ꯑꯗꯨꯝ ꯍꯥꯏꯗꯤ ꯑꯩꯈꯣꯏ ꯏꯃꯥ ꯕꯕꯥꯗꯒꯤ ꯑꯗꯨꯝ ꯍꯥꯏꯐꯦꯠ ꯍꯪꯕꯤꯔꯒ ꯑꯗꯨꯝ ꯑꯊꯨ ꯑꯗꯗꯨꯡ ꯁꯤꯒꯨꯝꯕ ꯑꯐꯕꯒꯤꯗꯤ ꯑꯗꯨꯝ ꯍꯧꯕꯤꯅꯕꯅ ꯑꯩꯗꯤ ꯍꯥꯏꯖꯅꯤꯡꯉ
ꯑꯗꯨꯃꯥꯏꯅ ꯈꯟꯕꯅꯤ ꯏꯁꯇꯥꯔꯠ ꯑꯞꯁꯦ ꯑꯗꯣ ꯑꯃꯨꯛꯁꯨ ꯏꯁꯥ ꯑ ꯅꯤꯡꯍꯟꯅꯕ ꯁꯨꯝ ꯐꯥꯎꯔꯛꯄ ꯍꯥꯏꯇꯥꯔꯦ ꯑꯗꯨꯒꯤꯅꯤꯗ
ꯑꯦ ꯑꯗꯨꯝꯕꯗꯤ ꯈꯟꯕꯤꯒꯅꯨ ꯃꯔꯨꯞ ꯍꯥꯏꯗꯤ ꯑꯗꯨꯝ ꯑꯩꯈꯣꯏꯁꯨ ꯃꯌꯥꯝ ꯑꯃ ꯂꯩꯔꯤ ꯑꯗꯒꯤ ꯃꯔꯨꯞꯅ ꯍꯧꯖꯤꯛ ꯐꯝꯕꯤꯒꯗꯧꯔꯤꯕ ꯗꯨꯀꯥꯟꯁꯦ ꯑ ꯁꯤꯁꯦ ꯃꯔꯨꯞꯍꯣꯏ ꯊꯣꯡꯒꯥꯟꯗꯅꯅꯦ ꯁꯤ ꯗꯨꯀꯥꯟꯁꯦ ꯁꯥꯥꯕꯤꯌꯣ ꯍꯧꯕꯤꯔꯕ ꯅꯠꯇ꯭ꯔꯒꯅ ꯍꯧꯕꯤꯗ꯭ꯔꯤꯕ꯭ꯔꯣ
ꯁꯥꯕꯁꯦ ꯃꯔꯨꯞ ꯑꯩꯈꯣꯏꯒꯤ ꯍꯦꯛ ꯊꯧꯅ ꯅꯥꯀꯟꯒꯤꯗ ꯑꯃ ꯗꯨꯀꯥꯟ ꯄ꯭ꯂꯣꯠ ꯑꯃ ꯂꯩꯕꯗꯣ
ꯑꯥ
ꯑꯗꯨꯒꯤꯗꯨꯗ ꯑꯩꯈꯣꯏ ꯑꯌꯥꯝꯕ ꯗꯨꯀꯥꯟꯒꯤꯗꯗꯤ ꯃꯣꯏꯒꯤ ꯔꯦꯟꯇꯦꯜ ꯑꯣꯏꯅ ꯇꯧꯊꯣꯛꯑꯦꯕꯀꯣ ꯑꯗꯨꯗ ꯀꯥ ꯑꯃꯗꯪꯗꯤ ꯂꯦꯝꯍꯧꯔꯤꯕ ꯍꯥꯏꯇꯥꯔꯦ
ꯑꯥ
ꯄꯤꯗ꯭ꯔꯦꯕ ꯍꯥꯏꯗꯤ ꯑꯩꯒꯤ ꯁꯨꯃꯥꯏꯅ ꯄ꯭ꯂꯥꯟ ꯃꯆꯥ ꯑꯃ ꯁꯨꯝ ꯂꯩꯕꯅꯤꯅ ꯍꯥꯏꯇꯥꯔꯦ ꯑꯗꯨꯅ ꯗꯨꯀꯥꯟꯗ ꯑꯣꯜꯔꯦꯗꯤ ꯂꯣꯏꯅꯃꯛꯇꯤ ꯂꯩꯔꯕꯅꯦꯕ ꯁꯤꯁ ꯍꯥꯏꯐꯦꯠ ꯈꯔ ꯃꯣꯗꯤꯐꯥꯏꯤꯡ ꯈꯔ ꯇꯧꯊꯣꯛꯄ ꯁꯦꯡꯗꯣꯛꯄ ꯁꯤꯒꯨꯝꯕ ꯗꯔꯀꯥꯔ ꯈꯔꯕꯨꯗꯤ ꯂꯩꯔꯤ ꯑꯗꯨꯗꯣ ꯁꯤꯗꯤ ꯑꯗꯨꯝ ꯑꯩꯒꯤ ꯃꯔꯛꯇꯨꯗ ꯍꯦꯛ ꯂꯧꯕꯒ ꯃꯇꯨꯡ ꯂꯨꯄꯥ ꯂꯤꯁꯤꯡ ꯃꯉꯥ ꯑꯃ ꯇꯔꯥ ꯑꯃ ꯑꯗꯨꯝ ꯊꯥꯗꯔꯒ ꯀ꯭ꯂꯤꯟ ꯑꯞ ꯈꯔ ꯇꯧꯕꯗ ꯃꯣꯗꯤ ꯈꯔ ꯃꯣꯗꯤꯐꯥꯏ ꯈꯔ ꯇꯧꯊꯣꯛꯄꯗ ꯑꯗꯨꯝ ꯌꯥꯕ ꯄꯣꯠꯅꯦꯕ
ꯑꯣ ꯍꯣꯏꯗꯣ ꯑ ꯑꯗꯨꯃꯥꯏꯅ ꯍꯥꯏꯗꯤ ꯃꯔꯨꯞꯀꯤ ꯑꯗꯨꯃꯥꯏꯅ ꯗꯨꯀꯥꯟꯁꯦ ꯁꯥꯕ ꯀꯩꯀꯥ ꯂꯣꯏꯁꯤꯜꯂꯒ ꯂꯩꯔꯕꯅꯤꯅ ꯌꯥꯝꯅ ꯍꯥꯏꯗꯤ ꯌꯥꯝꯅ ꯑꯊꯨꯕ ꯃꯇꯝꯗ ꯑꯐꯕ ꯊꯕꯛꯅꯤꯅ ꯑꯩꯈꯣꯏ ꯊꯤꯟꯗꯗꯅ ꯇꯧꯅꯕꯁꯨ ꯇꯧꯔꯁꯦ ꯑꯗꯒꯤ ꯃꯔꯨꯞꯀꯤ ꯍꯥꯏꯗꯤ ꯗꯤ ꯀꯥ ꯅꯨꯡ ꯁꯦꯝꯗꯣꯛ ꯁꯦꯝꯖꯤꯟ ꯑꯗꯒꯤ ꯁꯦꯡꯇꯣꯛ ꯁꯦꯡꯖꯤꯟꯗꯣ ꯑꯩꯈꯣꯏꯗꯁꯨ ꯑꯗꯨꯝ ꯄꯥꯎ ꯍꯥꯏꯕꯤꯔꯛꯑꯣ ꯑꯗꯣ ꯃꯔꯨꯞ ꯑꯩꯈꯣꯏꯁꯨ ꯑꯗꯨꯝ ꯂꯥꯛꯆꯔꯒ ꯑꯗꯨꯝ ꯃꯔꯨꯞꯀꯤ ꯃꯇꯦꯡ ꯄꯥꯡꯖꯒꯦ ꯑꯗꯨ ꯑꯗꯨꯝ ꯃꯔꯨꯞꯁꯨ ꯇꯧꯕꯤꯌꯣ
ꯍꯣꯏ ꯍꯣꯏ ꯇꯧꯒꯦ ꯇꯧꯖꯦ ꯃꯔꯨꯞ ꯑꯗꯨꯗ ꯑꯩꯅ ꯑꯃꯨꯛ ꯍꯧꯖꯤꯛꯁꯦ ꯑꯩꯁꯦ ꯑ ꯍꯣꯁꯄꯤꯇꯥꯜ ꯑꯃꯅꯤꯒꯗꯤ ꯂꯦꯡꯃꯤꯟꯅꯔꯤꯕ ꯈꯣꯢ ꯅꯥꯀꯟꯗ ꯀꯂꯤꯅꯤꯛ ꯑꯣꯏ ꯍꯣꯁꯄꯤꯇꯥꯜ ꯑꯣꯏ ꯂꯩꯕ ꯍꯥꯢꯇꯥꯔꯦꯀꯣ ꯑꯗꯣ ꯃꯣꯏ ꯈꯔ ꯁꯨꯝ ꯂꯤꯡ ꯂꯩꯅ ꯁ ꯃꯣꯏꯅ ꯑꯌꯥꯝꯕ ꯗꯣꯛꯇꯔ ꯃꯣꯏꯗ ꯗꯣꯛꯇꯔ ꯑꯣꯏꯔꯤꯈꯩꯁꯦ ꯑꯩꯒꯤꯗꯤ ꯀ꯭ꯂꯣꯁ ꯐ꯭ꯔꯦꯟ ꯉꯥꯛꯇꯅꯦꯕ
ꯑꯥ
ꯃꯔꯨꯞ ꯑꯩꯩ ꯅꯍꯥꯟꯁꯦ ꯍꯥꯏꯐꯦꯠ ꯄꯥꯎ ꯐꯥꯎꯅꯕꯅꯦ ꯗꯣꯛꯇꯔ ꯑꯅꯤꯅꯦꯕꯀꯣ ꯇꯣꯉꯥꯟꯕ ꯗꯤꯐ꯭ꯔꯦꯟ ꯍꯣꯁ ꯑꯅꯤꯖꯦ ꯑ ꯁ꯭ꯄꯦꯁ꯭ꯌꯦꯂꯤ ꯉꯥꯛ ꯇꯅꯦꯕ ꯑꯐꯕ ꯉꯥꯛꯇꯅꯦꯕ ꯗꯣꯛꯇꯔꯁꯤꯡꯁꯦ ꯑꯗꯣ ꯃꯣꯏꯒꯤ ꯑꯦꯞ ꯇꯧꯕ ꯃꯇꯝꯗ ꯚꯥꯏ ꯅꯣꯏꯒꯤ ꯃꯤ ꯑꯥ ꯍꯤꯗꯥꯛ ꯂꯥꯡꯊꯛ ꯀꯩꯀꯥ ꯂꯩꯕꯗꯣ ꯑꯩꯒꯤ ꯐꯥꯔꯝꯃꯥꯁꯤꯗ ꯑꯣꯏꯅ ꯊꯥꯕꯤꯔꯛꯑꯣ ꯚꯥꯏ ꯑ ꯑꯗꯨꯃꯥꯏꯅ ꯍꯥꯏꯕ ꯃꯇꯝꯗ ꯃꯣꯏꯅꯁꯨ ꯍꯔꯥꯎ ꯍꯔꯥꯎ ꯌꯥꯕꯤꯔꯛꯑꯦꯕ ꯑꯦ ꯚꯥꯏꯒꯤꯕꯨ ꯇꯧꯗ ꯌꯥꯕ꯭ꯔꯣ ꯑꯗꯨꯝ ꯌꯥꯝꯅ ꯒꯨꯗ ꯔꯤꯂꯦꯁꯟꯁꯤꯞ ꯑꯃ ꯑꯩꯅ ꯁꯤ ꯁꯦꯝꯈꯤꯕꯅꯤ ꯅꯠꯇ꯭ꯔ ꯐꯥꯎꯟꯗꯦꯁꯟꯗꯣ ꯑꯗꯨꯃꯥꯏꯅ ꯁꯇ꯭ꯔꯣꯡ ꯑꯣꯏꯅ ꯃꯔꯨꯞ ꯑꯃ ꯑꯣꯏꯕꯒꯤ ꯔꯤꯂꯦꯁꯟꯗ ꯌꯥꯝꯅ ꯁꯇ꯭ꯔꯣꯡ ꯑꯣꯏꯅ ꯁꯦꯝꯈꯤꯕꯅꯤꯅ ꯃꯣꯏꯅꯁꯨ ꯍꯦꯛ ꯑꯩꯅ ꯍꯥꯏꯈꯤꯕ ꯋꯥꯁꯦ ꯍꯤꯛꯇꯣꯛꯄ ꯉꯝꯗꯦꯕ ꯑꯗꯨꯒꯨꯝꯅ ꯃꯣꯏꯅ ꯍꯥꯏ ꯗꯖꯨ ꯑꯩꯅ ꯍꯤꯛꯇꯣꯛꯄ ꯉꯝꯗꯦꯕꯀꯣ ꯑꯗꯨꯅ ꯁꯤꯒꯨꯝꯕꯒꯤ ꯈꯨꯗꯣꯡ ꯆꯥꯕꯁꯨ ꯈꯔ ꯂꯩꯕꯅꯤꯅ ꯍꯧꯖꯤꯛꯁꯦ ꯑꯩꯅ ꯗꯨꯀꯥꯟꯁꯦ ꯑꯩꯒꯤ ꯗꯨꯀꯥꯟꯗꯨꯁꯨ ꯑꯗꯨꯝ ꯆꯥꯎꯗꯤ ꯆꯥꯎꯋꯦꯕꯀꯣ ꯆꯥꯎꯕꯅꯤꯅ ꯢꯇꯣꯝꯇ ꯗꯨꯝ ꯆꯂꯥꯏꯕꯗꯤ ꯉꯝ ꯃꯣꯏꯗꯣ ꯍꯥꯏꯗꯣ ꯍꯣꯁꯄꯤꯇꯥꯜ ꯑꯅꯤꯒꯤ ꯂꯤꯡ ꯑꯞ ꯇꯧꯔꯛꯄꯅꯤꯅ
ꯑꯥ
ꯑꯗꯨꯁꯨ ꯗꯣꯛꯇꯔ ꯁ꯭ꯄꯦꯁ꯭ꯌꯦꯂꯤꯁ ꯉꯥꯛꯇꯅꯤ ꯑꯗꯨꯅ ꯑꯩꯁꯦ ꯃꯤ ꯑꯃꯅꯤꯁꯦ ꯁꯨꯝ ꯗꯔꯀꯥꯔ ꯑꯣꯏꯕ ꯍꯥꯏꯇꯥꯔꯦ ꯃꯔꯨꯞ ꯑꯗꯣ ꯃꯔꯨꯞꯁꯦ ꯌꯥꯎꯕ ꯌꯥꯒꯗ꯭ꯔ ꯅꯠꯇ꯭ꯔꯒꯅ ꯑꯇꯣꯞꯄ ꯃꯔꯨꯞꯈꯣꯏꯒꯤ ꯈꯪꯅ ꯆꯥꯟꯅꯕ ꯏꯅꯥꯎꯄꯥꯁꯤꯡ ꯂꯩꯒꯗ꯭ꯔ ꯑꯩꯅ ꯁꯨꯝ ꯄꯥꯝꯕ ꯍꯥꯏꯇꯔꯦ
ꯑꯣ ꯃꯔꯨꯞ ꯑꯩ ꯍꯥꯏꯖꯔꯒꯦ ꯑꯗꯨꯗꯤ ꯍꯥꯏꯗꯤ ꯑ ꯑꯩ ꯏꯁꯥꯃꯛꯇꯤ ꯍꯥꯏꯗꯤ ꯑꯗꯨꯒꯤ ꯐꯥꯔꯃꯥꯁꯤꯒꯤ ꯀꯣꯔꯁ ꯃꯛꯁꯤꯗꯤ ꯆꯠꯆꯔꯨꯗꯕꯅꯤꯅ ꯍꯥꯏ ꯗꯤ ꯑ ꯇꯝꯖꯔꯨ ꯇꯝꯃꯨꯕ ꯃꯤꯁꯤꯒ ꯇꯝꯗꯕ ꯃꯤꯁꯤꯒ ꯈꯦꯠꯅ ꯗꯤ ꯈꯔ ꯑꯗꯨꯝ ꯂꯩꯗꯅꯀꯣ ꯑꯥ ꯑꯗꯣ ꯑꯈꯣꯏꯒꯤ ꯑꯥ ꯃꯅꯤꯡꯂꯣꯝꯒꯤꯗ ꯑꯈꯣꯏꯒꯤ ꯃꯅꯤꯡꯂꯣꯝꯒꯤ ꯌꯨꯝ ꯄꯔꯦꯡꯁꯤꯗ ꯑꯈꯣꯏꯒꯤ ꯏꯅꯥꯎꯄꯥ ꯑꯃꯈꯛꯇꯤ ꯂꯩꯌꯦ ꯇꯣ ꯃꯥꯁꯦ ꯐꯥꯔꯃꯁ ꯁꯤꯒꯤ ꯍꯧꯖꯤꯛꯀꯤ ꯑꯥ ꯏꯇꯥꯎ ꯈꯣꯏꯅ ꯇꯧꯕꯤꯔꯤꯕ ꯀꯣꯔꯁꯁꯦ ꯁꯤ ꯆꯄ ꯃꯥꯟꯅꯥ ꯇꯧꯜ ꯂꯧꯔ ꯀ ꯃꯥꯁꯦ ꯆꯍꯤ ꯑꯃꯃꯨꯛꯇꯤ ꯐꯔꯥ ꯃꯥꯜꯂꯦ ꯑꯗꯣ ꯃꯥꯁꯦ ꯑꯇꯣꯞꯄ ꯐꯥꯔꯃꯁꯤ ꯑꯃꯗꯗꯤ ꯌꯥꯎꯔꯝꯃꯒ ꯃꯇꯝ ꯈꯔ ꯌꯥꯎꯔꯝꯃꯒ ꯃꯥꯁꯦ ꯑꯗꯨꯝ ꯍꯥꯏꯗꯤ ꯑꯥ ꯃꯥꯒꯤ ꯑꯥ ꯏꯃꯥ ꯑꯄꯣꯛ ꯕꯤꯖꯤꯑꯦꯁ ꯁꯤꯁꯦ ꯅꯥꯁꯜꯂꯛ ꯑꯗꯒꯤ ꯃꯥꯁꯦ ꯃꯇꯝ ꯈꯔ ꯂꯦꯞꯄꯨꯔꯒ ꯍꯧꯖꯤꯛꯁꯦ ꯍꯥꯏꯗꯤ ꯃꯔꯨꯞꯀꯤ ꯍꯧꯒꯠꯂꯛꯇꯣꯏꯁꯤꯒ ꯇꯥꯟ ꯌꯥꯝ ꯆꯥꯟꯅꯔꯦ ꯍꯥꯏꯇꯥꯔꯦ ꯑꯣ ꯃꯥꯁꯨ ꯍꯥꯏꯗꯤ ꯃꯥꯁꯨ ꯌꯥꯎꯐꯝ ꯈꯣꯠꯐꯝꯁꯦ ꯁꯃꯨꯡ ꯄꯪꯪꯡ ꯇꯨꯈꯝꯗꯕꯒꯤ ꯑꯗꯨꯝ ꯀꯛꯉꯥꯎꯅ ꯂꯩꯔꯝꯕꯅꯦꯕ ꯍꯧꯖꯤꯛꯀꯤ ꯏꯅꯥꯎꯁꯦ ꯑꯗꯣ ꯑꯥ ꯑꯩꯅ ꯍꯦꯛꯇ ꯍꯥꯌꯦꯡ ꯍꯦꯛꯇ ꯃꯌꯨꯝꯗ ꯆꯠꯂꯒ ꯇ ꯋꯥꯔꯤ ꯁꯥꯟꯅꯖꯔꯒꯦ ꯑꯗꯨꯒ ꯃꯔꯨꯞꯀꯤꯁꯤꯗ ꯁꯣꯏꯗꯅ ꯌꯥꯎꯍꯟꯅꯕ ꯇꯧꯖꯔꯒꯦ
ꯍꯣꯏ ꯑꯗꯨꯃꯥꯏꯅ ꯇꯧꯕꯤꯔꯣꯅꯦ ꯃꯔꯨꯞ ꯍꯥꯏꯗꯤ ꯑꯩ ꯃꯥꯅ ꯃꯥꯅ ꯍꯥꯟꯅ ꯐꯪꯉꯩ ꯄꯩꯁꯥ ꯃꯌꯥꯝ ꯍꯥꯏꯗꯤ ꯃꯔꯨꯞꯈꯣꯒꯤ ꯏꯅꯥꯎꯄꯥꯁꯨ ꯑꯣꯏꯔꯅꯤꯅ ꯑꯩ ꯑꯗꯨꯝ ꯄꯩꯁꯥꯗꯣ ꯌꯥꯅꯅꯕ ꯑꯗꯨꯝ ꯁꯦꯟꯒꯦꯕ ꯍꯥꯏꯗꯤ ꯃꯥꯅ ꯇꯧꯊꯣꯔꯛꯏꯕ ꯊꯕꯛꯇꯨꯒꯤ ꯃꯥꯅ ꯄꯪꯆꯨꯜꯂꯤ ꯇꯤ ꯅꯥꯏꯅ ꯇꯧꯔꯛ ꯇꯥꯔꯒꯗꯤ ꯑꯩꯅ ꯍꯦ ꯍꯦꯟꯅ ꯄꯤꯊꯣꯛꯀꯅꯤꯕ ꯑꯩꯒꯤ ꯏꯒꯨꯟꯗꯤ ꯃꯔꯨꯞꯅꯁꯨ ꯍꯦꯟꯅ ꯈꯪꯉꯤ ꯅꯤ ꯃꯔꯨꯄꯀꯤ ꯑꯈꯣꯏ ꯂꯣꯢꯅꯁꯨ ꯍꯦꯟꯅ ꯈꯪꯉꯤ ꯑꯗꯨꯅ ꯃꯔꯨꯄ ꯐꯪꯉꯒꯗꯤ ꯑꯗꯨꯃꯥꯏꯅ ꯍꯦꯟꯅ ꯍꯥꯏꯗꯤ ꯍꯦꯟꯅꯁꯨ ꯍꯥꯏꯇꯥꯔꯦ ꯑꯩꯒꯤꯁꯨ ꯃꯇꯦꯡ ꯇꯧꯕꯤꯕ ꯑꯩꯅꯁꯨ ꯑꯉꯝꯕ ꯃꯇ ꯃꯇꯦꯡ ꯍꯥꯏꯇꯥꯔꯦ ꯃꯔꯨꯞ ꯍꯣꯏꯒꯤ ꯏꯅꯥꯎꯄꯥꯁꯤꯡꯗꯣ ꯑꯩꯅ ꯎꯝ ꯉꯝꯕ ꯌꯥꯕ ꯇꯧꯕ ꯌꯥꯕ ꯃꯇꯦꯡꯈꯩꯗꯤ ꯑꯩꯒꯤ ꯕꯦꯁ ꯂꯦꯚꯦꯜꯗ ꯑꯗꯨꯝ ꯄꯥꯡꯖꯒꯦꯕ ꯃꯔꯨꯞ ꯑꯗꯣ ꯑꯗꯨꯝꯇꯪꯗꯤ ꯑꯍ ꯃꯔꯨꯞꯅ ꯁꯣꯏꯗꯅꯤꯡꯉꯥꯏꯒꯤ ꯁꯤꯟꯕꯤꯔꯛꯑꯣꯀꯣ ꯃꯔꯨꯞ ꯑꯗꯨꯒ ꯃꯔꯨꯞ ꯑꯥ ꯂꯥꯛꯂꯤꯕ ꯗꯦꯠ ꯁꯚꯦꯟꯇꯤꯟ ꯑꯩꯠꯇꯤꯟ ꯅꯥꯏꯟꯇꯤꯟ ꯁꯤꯒꯤ ꯗꯦꯠ ꯑꯍꯨꯝꯁꯦ ꯃꯔꯨꯞ ꯁꯪꯕꯤꯕ꯭ꯔꯣ
ꯑ ꯑꯗꯨꯝ ꯍꯥꯏꯗꯤ ꯀꯩꯁꯨ ꯊꯣꯏꯗꯣꯛꯄ ꯂꯩꯖꯗꯦ ꯀꯔꯤ ꯂꯩꯕꯤꯔꯦ ꯃꯔꯨꯞ
ꯑꯣ ꯃꯔꯨꯞ ꯑꯗꯨ ꯀꯩꯅꯣ ꯇꯧ ꯇꯥꯔꯒꯗꯤ ꯑꯩꯒꯤ ꯗꯨꯀꯥꯟꯗꯣ ꯑꯗꯨ ꯍꯥꯏꯐꯦꯠꯇꯤ ꯑꯩꯑꯤ ꯍꯥꯏꯗꯤ ꯃꯤꯔꯣꯟꯁꯨ ꯂꯩꯖꯗꯕꯅꯤꯅ ꯍꯥꯏꯐꯦꯠ ꯃꯔꯨꯞꯀꯥ ꯏꯕꯥꯅꯤ ꯆꯥꯛ ꯆꯔꯥ ꯑꯃ ꯆꯥꯔꯒ ꯑꯗꯨꯝꯇꯪ ꯀ꯭ꯂꯤꯟ ꯑꯞ ꯑꯣꯏ ꯃꯣꯗꯤꯐꯥꯏ ꯑꯣꯏ ꯑꯝꯇꯪ ꯇꯧꯃꯤꯟꯅꯁꯤ ꯍꯥꯏꯕꯕꯨ ꯃꯔꯨꯞ ꯀꯩ ꯈꯟꯕꯤꯒꯦ
ꯑꯦ ꯌꯥꯏꯌꯦ ꯌꯥꯏꯌꯦ ꯃꯔꯨꯞ ꯑꯩ ꯗꯤ ꯉꯁꯥꯏꯅꯁꯨ ꯍꯥꯏꯖꯈ꯭ꯔꯦ ꯑꯗꯨꯝ ꯃꯔꯨꯞꯀꯤꯅꯦꯕꯨ ꯍꯥꯏꯔꯗꯤ ꯑꯩ ꯐꯅ ꯑꯆꯤꯟꯕ ꯑꯃ ꯂꯩꯔꯒꯁꯨ ꯗꯨꯗꯨꯝ ꯂꯥꯛꯑꯒ ꯑꯗꯨꯝ ꯃꯔꯨꯞꯀꯤ ꯃꯠ ꯃꯇꯦꯡ ꯑꯗꯨꯝ ꯄꯥꯡꯖꯒꯦꯅ ꯈꯟꯖꯔꯤꯅꯤ
ꯍꯣꯏ ꯍꯣꯏ ꯃꯔꯨꯞ
ꯑꯥ ꯑꯗꯒꯤ ꯃꯥ ꯑꯥ ꯃꯔꯨꯞꯅ ꯉꯁꯥꯢ ꯉꯁꯥꯏ ꯍꯥꯏꯕꯤꯒꯤꯕ ꯑꯩꯈꯣꯏꯒꯤ ꯑꯉꯥꯡꯗꯣ ꯍꯥꯏꯗꯤ ꯃꯥꯅ ꯊꯕꯛ ꯇꯧꯊꯣꯔꯛꯄ ꯒꯤ ꯃꯇꯨꯡꯏꯟꯅ ꯍꯥꯏꯁꯦ ꯍꯥꯏꯗꯤ ꯑꯩꯈꯣꯏꯒꯤ ꯏꯅꯥꯎꯗꯨꯗꯤ ꯑꯩꯈꯣꯏ ꯍꯥꯏꯗꯤ ꯏꯅꯥꯎꯅꯦꯅ ꯊꯥꯒꯠꯆꯕꯕꯨꯗꯤ ꯅꯠꯆꯗꯦ ꯇꯦꯍꯥꯏꯗꯤ ꯌꯥꯝꯅ ꯃꯕꯨꯛ ꯃꯄꯥꯎ ꯐꯕ ꯄꯨꯛꯆꯦꯜ ꯁꯦꯡꯕ ꯏꯅꯥꯎꯅꯦꯕ ꯑꯗꯨꯗ ꯑꯥ ꯂꯥꯏꯕꯛ ꯊꯤꯕꯒꯤ ꯃꯃꯥꯗꯣ ꯅꯥꯁꯤꯜꯂꯛꯄꯗꯨꯗ ꯃꯥꯁꯦ ꯃꯇꯝ ꯈꯔ ꯂꯦꯞꯄꯨꯕꯅꯦ ꯑꯗꯣ ꯑꯗꯒꯤ ꯃꯔꯨꯞꯅ ꯄꯥꯝꯕꯤꯔꯤꯁꯦ ꯃꯤꯑꯣꯏ ꯑꯃ ꯑꯅꯤꯅꯦ ꯍꯥꯏꯕꯅꯤꯅ ꯍꯥꯏꯗꯤ ꯃꯥꯒ ꯀꯣꯁ ꯇꯣ ꯄꯨꯟꯅ ꯇꯝꯃꯤꯟꯅꯔꯨꯕ ꯑ ꯃꯃꯥꯟꯅꯕꯅꯤ ꯈꯪꯗꯦ ꯃꯥꯒꯤ ꯈꯪꯅꯖꯕ ꯍꯥꯏꯗꯤ ꯃꯥꯅ ꯊꯥꯖꯖꯕ ꯊꯕꯛ ꯇꯧꯃꯤꯟꯅꯕꯗ ꯍꯥꯏꯗꯤ ꯅꯨꯡꯉꯥꯏ ꯅꯨꯡꯉꯥꯏꯒꯗꯕꯗꯣ ꯑꯗꯨꯒꯨꯝꯕꯗꯣ ꯈꯜꯂꯒ ꯍꯥꯏꯗꯤ ꯗꯤ ꯑꯃꯁꯨ ꯊꯤꯅꯕꯁꯨ ꯑꯩ ꯑꯗꯨꯝ
ꯍꯣꯏ ꯍꯣꯏ ꯍꯥꯏꯕꯤꯌꯨ ꯍꯥꯏꯕꯤꯌꯨ ꯃꯔꯨꯞ ꯑꯩꯒꯤꯗꯤ ꯑꯗꯨꯝ ꯍꯧꯖꯤꯛꯐꯥꯎ ꯀꯤꯗꯤ ꯃꯤ ꯑꯃꯅꯤ ꯄꯥꯝꯕ ꯍꯥꯏꯇꯥꯔꯦ ꯍꯥꯏꯗꯤ ꯁ꯭ꯇꯥꯥꯔꯠ ꯑꯞꯅꯤꯅ ꯃꯔꯨꯞ ꯍꯥꯏ ꯁꯥꯕꯅꯤ ꯍꯧꯖꯤꯛꯀꯥꯟ ꯃꯤꯁꯤꯡꯁꯤ ꯗꯤ ꯑꯗꯨꯝ ꯃꯔꯨꯞ ꯑꯣꯏꯅꯁꯨ ꯍꯦꯟꯅ ꯈꯪꯉꯤꯗꯨꯅꯤꯀꯣ ꯃꯔꯨꯞ ꯑꯩꯅ ꯃꯔꯨꯞ ꯊꯥꯖꯕꯩꯗꯃꯛꯇ ꯃꯔꯨꯞꯅ ꯑꯩꯉꯣꯟꯗ ꯄꯤꯔꯛꯄ ꯃꯇꯝꯗ ꯑꯩꯒꯤ ꯐꯠꯇꯅꯤꯡꯉꯥꯏ ꯇꯧꯔꯑꯣꯏ ꯈꯟꯕꯒꯤ ꯑꯩ ꯃꯔꯨꯞꯇ ꯋꯥꯐꯝ ꯄꯨꯝꯕ ꯈꯟꯅꯔꯤꯅꯤ ꯋꯥꯐꯝ ꯄꯨꯝꯕ ꯁꯤꯟꯅꯔꯤꯅꯤ ꯃꯔꯨꯞꯀꯤ ꯃꯇꯦꯡ ꯂꯧꯔꯤꯅꯦꯕ ꯃꯔꯨꯞ ꯑꯗꯨꯅ ꯃꯔꯨꯞꯅ ꯐꯅꯦ ꯈꯟꯕꯗꯣ ꯑꯗꯨꯝ ꯇꯧꯕꯤꯔꯣ ꯌꯥꯅꯤ ꯃꯔꯨꯞ ꯑꯩꯒꯤꯗꯤ ꯃꯗꯨꯗ ꯆꯤꯡꯅꯕ ꯀꯩꯁꯨ ꯂꯩꯇꯦ ꯍꯥꯏꯇꯥꯔꯦ ꯃꯔꯨꯞ